ꯍꯥꯞ
ꯍꯥꯥꯄ꯭ꯔꯚꯏ
ꯇꯥꯏ ꯇꯥꯏ ꯇꯥꯕ꯭ꯔꯣ
ꯍꯣꯏ ꯇꯥꯏꯌꯦ ꯇꯥꯏꯌꯦꯥꯏ
ꯑꯥ ꯆꯥꯔꯕꯣꯏꯇꯥꯎꯗꯦ
ꯐ ꯆꯞ ꯆꯥꯔꯦ ꯥꯏ ꯆꯥ ꯍꯧꯖꯤꯛ ꯐꯝ ꯂꯩꯦ ꯕꯦꯜꯀꯅꯤꯝ ꯐꯝ ꯂꯍ ꯂꯩꯒꯦ
ꯑꯥ
ꯁꯥꯕꯌꯦꯀꯣ
ꯍꯣꯏ
ꯃꯣꯜ ꯍꯧꯗ꯭ꯔꯤꯉꯩ ꯑꯩꯅ ꯑꯗꯨꯝ ꯊꯕꯛ ꯈꯔ ꯇꯧꯒꯦꯅ ꯇꯧꯕꯗꯨꯗꯁ
ꯂꯣꯏꯈ꯭ꯔꯕꯣ ꯉꯁꯥꯏ ꯁꯥꯟꯅꯕꯗꯣ
ꯉꯁꯥꯏ ꯁꯅꯕꯗꯣ ꯂꯣꯏꯔꯝꯒꯅꯤ ꯑꯩ ꯌꯦꯡꯗꯦꯗꯣ
ꯑꯣ
ꯇꯨ ꯊꯥꯔꯇꯤꯒꯤ ꯑꯣꯏꯅꯌꯦ ꯇꯨ ꯊꯥꯔꯇꯤꯗ
ꯑꯣ ꯑꯗꯨꯗꯤ ꯈꯔ ꯋꯥꯠꯂꯤꯀꯣ
ꯐꯣꯏ ꯊꯥꯎ ꯋꯥꯦ ꯐ꯭ꯔꯥꯟꯁ ꯉ ꯌꯅꯣꯕꯨꯗꯣ ꯑ ꯄꯔꯥꯕ ꯑꯣꯏꯗꯣ
ꯑꯥ
ꯏꯃꯗꯤ ꯋꯥꯒꯅꯦ ꯁꯤꯁ
ꯎꯝ ꯑꯗꯨꯗꯤ ꯑꯩꯁꯨ ꯌꯦꯡꯕ ꯇꯥꯔꯦꯅꯦ
ꯑ ꯌꯦꯡꯅꯣ ꯋꯥꯔꯜ ꯀꯞꯗꯤ ꯆꯍꯤ ꯃꯔꯤꯒꯤ ꯃꯇꯨꯡꯗ ꯑꯗꯨꯝ ꯂꯥꯛꯄꯅꯤ ꯆꯍꯤ ꯃꯔꯤꯗ ꯑꯗꯨꯝ ꯀꯨꯏꯈ꯭ꯔꯕꯅꯦ ꯑꯗꯣ ꯋꯥꯅꯤꯁꯅꯦꯕ ꯋꯥꯔꯜ ꯀꯞꯁꯦ
ꯎꯝ
ꯑꯗ ꯀ꯭ꯂꯦꯁꯟ ꯀꯔꯗ ꯎꯝ
ꯏꯊꯟꯗ ꯌꯦꯡꯕꯗꯣ ꯀꯔꯤ ꯍꯥꯏꯒꯗ꯭ꯔꯣ ꯕꯣꯔꯤꯡ ꯌꯥꯝ ꯆꯨ ꯑꯣꯏꯕ ꯎꯝ
ꯑꯩꯁꯦ ꯑꯩꯗꯤ ꯑꯩꯗꯤ ꯐꯣꯟꯗ ꯑꯗꯨꯝ ꯌꯦꯡꯕꯅꯤꯅꯀꯣ
ꯑꯥ
ꯃꯄꯥꯗ ꯂꯩꯕꯅꯤꯅ ꯎꯄꯥꯏ ꯂꯩꯇꯕ ꯌꯨꯝꯗ ꯂꯩꯔꯗꯤ ꯑꯩꯈꯣꯏ ꯀꯥꯡꯕꯨ ꯑꯗꯨ ꯄꯨꯜꯂꯒ ꯀꯩꯅꯣ ꯃꯦꯠꯇꯤꯡꯒ ꯇꯧꯕꯗꯣ ꯑꯗꯨꯗꯣ ꯑꯩ ꯑꯗꯨꯝ ꯇꯧꯅꯦꯕ ꯍꯧꯖꯤꯛꯄꯨꯗꯤ ꯎꯄꯥꯏ ꯂꯩꯇꯦ ꯑꯗꯨꯝ ꯂꯥꯞꯅꯥ ꯈ꯭ꯔꯅ ꯂꯥꯞꯅꯥ ꯈ꯭ꯔꯅ ꯑ
ꯑ
ꯄꯨꯟꯕꯁꯨ ꯐꯪꯗꯦ
ꯑꯣꯗ ꯑꯣꯏꯗꯤ
ꯈꯪꯗꯦꯗ ꯀꯔꯤ ꯇꯧꯁꯤꯔꯣ
ꯏꯟꯖꯥꯡ ꯁꯩꯕꯕ꯭ꯔꯣ ꯅꯪ ꯉꯁꯤꯗꯤ
ꯁꯤ ꯑꯩꯁꯦꯏ ꯋꯥ ꯄꯝꯀꯤꯟ ꯍꯥꯏꯗꯣ ꯈꯪꯕ꯭ꯔꯥ ꯋꯥꯏꯠ ꯄꯝꯀꯤꯟ ꯑꯗꯨꯝ ꯑꯗꯨꯅꯨꯡꯉꯥꯏꯅ ꯆꯥꯏꯗ ꯆ ꯁꯤ ꯃꯄꯥꯟ ꯑꯁꯤ ꯌꯥꯝ ꯋꯥꯏꯅ
ꯑꯥ
ꯊꯥꯎ ꯊꯥꯎ ꯉꯥꯛꯇ ꯆꯥꯕꯅꯦꯀꯣ
ꯑꯣꯏ
ꯑꯗꯨꯝ ꯑꯩꯈꯣꯏꯒꯤ ꯏꯁꯁꯤ ꯑꯗꯨꯝ ꯁꯣꯟꯊꯠꯈ꯭ꯔꯦꯕ ꯍꯥꯏꯗꯤ ꯑꯩꯈꯣꯏ ꯌꯨꯝꯗ ꯂꯩꯔꯗꯤ ꯑꯗꯨꯝ ꯆꯥꯕ ꯊꯛꯄꯗꯣ ꯑꯗꯨꯝ ꯃꯈꯟ ꯃꯈꯟ ꯑꯗꯨꯝ ꯆꯥꯅ ꯁꯤꯗꯗꯤ ꯌꯥꯒꯦꯕ ꯑꯗꯨꯝ ꯐꯪꯉꯦꯕ ꯑꯩꯈꯣꯏꯅ ꯆꯥꯕꯗ
ꯑ
ꯃꯔꯛ ꯃꯔꯛꯇ ꯑꯁꯥꯕ ꯆꯥꯕꯅꯤ ꯃꯔꯛ ꯃꯔꯛꯇ ꯑꯗꯨꯝ ꯑꯐꯨꯠꯄ ꯆꯥꯒꯅꯤ ꯑꯗꯨꯝ ꯃꯤꯛꯁ ꯇꯧꯕꯗꯣ ꯑꯩꯈꯣꯏ ꯊꯕꯞꯁꯨ ꯁꯨꯒꯅꯤ ꯑꯗꯨꯝ ꯄꯩꯁꯥ ꯀꯂꯅꯥ ꯁꯤꯗꯗꯤ ꯍꯨꯃꯥꯡꯁꯨ ꯌꯥꯝ ꯊꯣꯛꯇꯦ ꯊꯕꯛ ꯑꯁꯨꯛ ꯀꯟꯅ ꯇꯧꯗꯦ
ꯑꯣꯏ
ꯁꯅꯁꯨ ꯁꯥꯟꯅꯒꯦ ꯑꯗꯨꯒꯤ ꯑ ꯑꯩꯈꯣꯏ ꯏꯁꯥꯥꯁꯦ ꯑꯗꯨꯝ ꯁꯣꯟꯊꯠꯈ꯭ꯔꯦꯕ ꯀꯩꯁꯨ ꯍꯟꯗꯛꯇꯤ ꯊꯣꯛꯈ꯭ꯔꯅꯤꯅ ꯑꯩꯉꯅ ꯑꯗꯨꯝ ꯊꯣꯛꯂꯒ ꯑꯃꯨꯛꯀ ꯆꯠꯇꯣꯏꯒ ꯑꯗꯨ ꯈꯟꯅꯂꯒ ꯑꯗꯨꯝ ꯌꯨꯝꯒ ꯈꯟꯅꯔꯒ ꯌꯨꯝꯒ ꯇꯥꯟꯅꯔꯒ ꯑꯗꯨꯝ ꯇꯅꯤ ꯃꯥꯏ ꯂꯩꯇ
ꯑꯗꯨꯅ ꯐꯔꯦꯗ
ꯎꯄꯥꯏ ꯂꯩꯇꯅꯤ ꯑꯩꯈꯣꯏꯗꯤ
ꯂꯥꯏ ꯔꯝꯅꯤꯁꯨ ꯀꯍ
ꯎꯝ ꯑꯩꯁꯨ ꯈꯜꯂꯤꯕꯅꯦ ꯈꯪꯗꯦ ꯀꯃꯥꯏꯅ ꯇꯧꯔ ꯅ ꯄ꯭ꯂꯥꯟꯕꯨꯗꯤ ꯀꯩꯅꯣ ꯇꯧꯗ꯭ꯔꯤ ꯑꯗꯨ ꯑꯣꯏꯔꯁꯨ ꯌꯨꯝꯗ ꯂꯩꯕꯗꯣ ꯍꯣꯏ ꯃꯔꯛ ꯃꯔꯛꯇꯕꯨꯗꯤ ꯑꯋꯥꯕꯁꯨ ꯊꯦꯡꯅꯩ ꯑꯗꯨꯒ ꯑꯣꯏꯔꯁꯨ ꯑꯗꯨꯅ ꯅꯨꯡꯉꯥꯏꯌꯦꯕ
ꯑ
ꯑꯋꯥꯕ ꯊꯦꯡꯅꯔꯁꯨ ꯑꯩꯈꯣꯏ ꯏꯃꯨꯡꯒꯤ ꯃꯤꯁꯤꯡ ꯑꯗꯨꯝ ꯑꯩꯔꯗꯤ ꯑꯗꯨꯝ ꯑꯩꯈꯣꯏ ꯑꯋꯥꯕꯗ ꯑꯗꯨꯝ ꯃꯥꯡ ꯊꯔ ꯃꯥꯡ ꯍꯅꯤꯅ ꯑꯗꯨ ꯑꯗꯨ ꯈꯔ ꯅꯨꯡꯉꯥꯏꯌꯦꯅ ꯑꯁꯤꯗꯗꯤ ꯑꯗꯨꯗꯤ ꯑꯩꯈꯣꯏ ꯏꯃꯨꯡ ꯃꯅꯨꯡꯒꯤ
ꯃꯤꯁꯨ ꯂꯩꯇꯦ ꯑꯗꯨꯝ ꯄꯨꯟꯉ ꯁꯛꯁꯨ ꯎꯂꯒꯦ ꯑꯩꯣꯏ ꯐꯣꯟꯕꯗꯤ ꯑꯗꯨꯝ ꯐꯣꯟꯉꯏꯀꯣ ꯑꯗꯨ ꯑꯣꯏꯔꯁꯨ
ꯁꯛ ꯎꯗꯕꯅꯤꯅꯀꯣ ꯑꯥ
ꯑꯔꯣꯝꯅ ꯍꯥꯏꯗꯤ ꯐ ꯍꯥꯏꯗꯤ ꯃꯄꯥꯟꯒꯤ ꯏꯟꯚꯥꯏꯔꯣꯟꯃꯦꯟꯁꯨ ꯑꯗꯨꯝ ꯈꯪꯉꯤ ꯈꯪꯉꯤ ꯀꯣ ꯁꯨꯃꯥꯏꯅ ꯇꯧꯋꯤ ꯁꯃꯥꯏꯅ ꯇꯧꯋꯦ ꯍꯥꯏꯗꯅ ꯑꯗꯨꯝ ꯈꯪꯉꯦ ꯑꯗꯣ ꯔꯣꯝꯗꯗꯤ ꯑꯗꯨꯝ ꯐꯩꯌꯦꯕ ꯑꯗꯨ ꯐꯦꯃꯤꯂꯤꯒ ꯄꯨꯟꯕꯗ ꯐꯪꯅꯕ ꯃꯔꯨꯞ ꯃꯔꯨꯞ ꯀꯁꯨ ꯐꯥꯟꯗꯦ ꯑꯗꯨ ꯑꯗꯨꯒꯤ ꯃꯇꯥꯡꯗꯨꯅꯦꯕ ꯊꯥꯅꯤꯡꯕꯗꯣ ꯁꯤ ꯃꯄꯥꯟꯗ ꯊꯣꯛ ꯃꯄꯥꯟꯗ ꯂꯩꯔꯁꯦ
ꯎꯝ ꯐ꯭ꯔꯦꯁꯁꯨ ꯌꯥꯝ ꯑꯣꯏꯗꯕꯅꯤꯅꯀꯣ
ꯍꯣꯏ
ꯌꯨꯝ ꯌ ꯌꯨꯝꯅꯕꯨ ꯌꯧꯔꯗꯤ ꯑꯩꯈꯣꯏ ꯀꯩ ꯏꯁꯥꯁꯦ ꯋꯥꯈꯜ ꯀꯩꯅꯣꯝꯃ ꯑꯃ ꯑꯃꯨꯛ ꯐꯥꯎꯔꯛꯀꯅꯦꯕ
ꯎꯝ ꯑꯗꯨ ꯑꯗꯨꯝ ꯔꯤꯂꯤꯐ ꯑꯣꯏꯕꯗꯣ ꯑꯩꯈꯣꯏꯒꯤ ꯇꯦꯟꯁꯟ ꯀꯔꯤ ꯀꯔꯤꯗꯥ ꯑꯗꯣ ꯑꯋꯥꯕꯗꯣ
ꯑꯗꯨ ꯈꯨꯗꯤꯡ ꯑꯗꯨꯝ ꯑꯗꯨꯝ ꯍꯥꯏꯗꯤ ꯇꯧꯅꯦꯕ
ꯑꯗꯨꯃꯥꯏꯅ ꯇꯧꯕꯅꯤꯅ ꯀꯩꯅꯣ ꯇꯧꯕꯅꯦ ꯑꯁ
ꯑꯥ ꯑꯁ ꯇꯣꯝꯗꯤ ꯇꯨꯝꯅꯤꯡꯈ꯭ꯔꯅꯦ ꯍꯣꯏ ꯇꯣꯝꯗꯤ ꯇꯨꯝꯅꯤꯡ ꯑꯗꯨ ꯕꯣꯜꯗꯣ ꯌꯦꯡꯅꯔꯤ
ꯅꯨꯡꯉꯥꯏꯔꯣꯏꯗꯧꯕ ꯑꯃ
ꯔ ꯉꯔꯥꯡꯒꯤꯁꯨ ꯑꯥꯔꯖꯦꯟꯇꯤꯅꯥꯒ ꯁꯥꯟꯅꯕꯗꯣ
ꯍꯣꯏ
ꯍꯂꯣꯗꯣ ꯉꯔꯥꯡꯗꯣ ꯄꯨꯡ ꯇꯔꯨꯛ ꯈꯛꯇ ꯇꯨꯝꯕꯅꯤ
ꯑꯩꯁꯨ ꯌꯦꯡꯕꯅꯦ ꯑꯗꯣ ꯍꯦꯛ ꯍꯧꯕꯗ ꯈꯔ ꯃꯤꯅꯤꯠ ꯀꯌꯥꯔꯣ ꯑꯩꯅ ꯌꯦꯡꯕꯗꯣ ꯑꯗꯨꯗꯨꯏ ꯍꯥꯏꯒ ꯑꯃꯨꯛꯀ ꯌꯦ ꯌꯦꯡꯉꯒ ꯑꯗꯨꯝ ꯇꯨꯝꯈ꯭ꯔꯦꯗꯤ
ꯉꯔꯥꯡꯗ ꯑꯥꯔꯖꯦꯟꯇꯤꯅꯥꯁꯦ ꯑꯁ ꯑꯩꯒꯤ ꯑꯩꯅ ꯑꯦꯛꯁꯄꯦꯛ ꯇꯧꯔꯒ ꯃꯣꯏꯅ ꯁꯥꯟꯅꯕꯒ ꯌꯥꯝ ꯈꯦꯠꯅꯔꯦꯕ
ꯑ
ꯍꯥꯏꯗꯤ ꯒꯣꯜ ꯌꯥꯝ ꯄꯤꯒ꯭ꯔꯥꯔ ꯅꯠꯇ꯭ꯔꯒꯥ ꯑꯗꯨꯝ ꯃꯣꯏꯁꯦ ꯄꯨꯔꯥ ꯌꯥꯝ ꯂꯥꯏꯅ ꯈꯜꯂꯦꯕ ꯃꯣꯏꯁꯦꯀꯣ ꯑꯟꯗꯔ ꯏꯁꯁꯇꯤꯃꯦꯠ ꯑꯗꯨꯝ ꯇꯧꯋꯦꯕ ꯃꯥꯁꯦ ꯁꯤꯅ ꯃꯥꯅꯀꯣ ꯐꯨꯠꯕꯣꯜꯗꯤꯦ ꯁꯃꯥꯏꯅ ꯀ ꯐꯨꯠꯕꯣꯜꯗꯤ ꯌꯥꯝꯅ ꯂꯨꯅ ꯈꯟꯒꯗꯕ ꯂꯨꯅꯁꯨ ꯈꯟꯒꯗꯕ ꯅꯠꯇꯕ ꯑꯩ ꯍꯥꯏꯗꯤ ꯑꯩ ꯇꯧꯕ ꯉꯝꯒꯅꯤ ꯑꯁꯤꯁꯦ ꯁꯤ ꯒꯦꯝꯁꯦ ꯑꯗꯨꯝ ꯍꯥꯏꯗꯤ ꯀ꯭ꯔꯤꯇꯤꯀꯦꯜ ꯒꯦꯝꯅꯤ ꯌꯥꯝ ꯂꯨꯕ ꯒꯦꯝꯅꯤ ꯑꯗꯨꯃꯥꯏꯅ ꯈꯜꯂꯒꯀꯣ ꯑꯩꯁꯨ ꯇꯧꯕ ꯉꯝꯒꯅꯤ ꯀꯟꯐꯤꯗꯦꯟꯁ ꯂꯩꯔꯅ ꯑꯗꯨꯝ ꯑꯣꯚꯔ ꯀꯟꯐꯤꯗꯦꯟꯁ ꯅꯠꯇꯕꯀꯣ
ꯑ
ꯑꯗꯨꯃꯥꯏꯅ ꯇꯧꯒꯗꯕꯅꯤꯕ ꯃꯣꯏꯒꯤꯩꯁꯦ ꯑꯁ ꯁꯤꯒ ꯇꯧꯔꯤꯅꯦ ꯃꯣꯏꯁꯦ ꯑꯁ
ꯀꯅꯥ ꯀꯟꯅ ꯉꯝꯒꯗ꯭ꯔꯣꯅ ꯍꯟꯗꯛꯀꯤꯁꯦ
ꯍꯟꯂꯀꯤꯁꯦ ꯐ꯭ꯔꯥꯟꯁ ꯑꯁꯦ ꯑꯩꯅ ꯈꯔ ꯑꯔꯖꯦꯟꯇꯤꯅꯥꯁ ꯀꯝꯕꯦꯛꯦꯛ ꯀꯝꯕꯦꯛꯗꯤ ꯑꯗꯨꯝ ꯐꯖꯩ ꯐꯥꯏꯩ ꯀꯃ ꯑꯣꯏꯁ
ꯍꯣꯏ
ꯏꯄꯤꯤ ꯀꯝꯗꯩꯗꯤ ꯑꯗꯨꯝ ꯇꯧꯋꯦꯕ ꯃꯣꯏꯁꯦ ꯑꯗꯨꯒ ꯐ꯭ꯔꯥꯟꯁ ꯑꯩꯅ ꯑꯦꯛꯁꯄꯦꯛ ꯇꯧꯅꯦꯕ ꯍꯟꯗ꯭ꯔꯦꯠ ꯍꯟꯗ꯭ꯔꯦꯠ ꯄꯥꯔꯁꯦꯟ ꯑꯦꯛꯁꯄꯦꯛ ꯇꯧꯁꯦ ꯐ꯭ꯔꯥꯟꯁꯅꯦ ꯑꯔꯖꯦꯟꯇꯤꯅꯥꯅꯦ ꯑꯗꯨꯒ ꯁꯄꯦꯟ ꯁꯤꯁꯤꯡꯈꯨꯝꯁꯦ ꯕ꯭ꯔꯥꯖꯤꯜꯁꯦ ꯇꯝꯕ ꯉꯝꯅꯦꯕ ꯕ꯭ꯔꯥꯖꯤꯜ ꯍꯣꯏ ꯕ꯭ꯔꯥꯖꯤꯜꯁꯦ ꯌꯥꯗ꯭ꯔ ꯌꯥꯔꯦ ꯑ ꯍꯁꯨ ꯇꯃ ꯉꯜꯂꯤꯕꯕꯌꯥꯁꯤꯗꯁꯦ ꯃꯃꯁꯨꯗꯗꯤꯒ ꯂꯩꯒꯦ ꯐꯨꯟꯅ ꯁꯔꯕ ꯉꯦ ꯅꯤꯁꯤꯁ ꯅꯤꯁꯤꯁ ꯈ ꯈꯅꯤ ꯋꯥ ꯃꯁ
ꯑ
ꯃꯦꯗ ꯍꯟꯗꯛ ꯀꯁꯦ ꯀꯔꯤ ꯇꯧ ꯀꯃꯥꯏꯅ ꯇꯧꯕ ꯅ ꯑꯔꯖꯦꯟꯇꯤꯅꯥ ꯍ ꯑꯃꯨꯛꯀ ꯁ ꯉꯝꯕꯒꯤ ꯑꯁ ꯃ ꯀꯗꯤ ꯀꯣꯠꯁꯦ
ꯎꯝ
ꯃꯦꯁꯤ ꯍꯔꯔꯤꯄꯗ ꯑꯁꯇꯦ ꯐꯂ ꯔꯒꯒꯤ
ꯑꯗꯨꯗ ꯅꯪ ꯉꯁꯤꯕꯨꯥꯎ ꯌꯦꯡꯉꯗꯤ ꯍꯌꯦꯡꯗꯤ ꯐꯖꯅ ꯇꯨꯝꯃꯒ ꯂꯩꯔꯝꯗ ꯃꯥꯜꯂꯦ
ꯎꯝ ꯅ ꯊꯥꯎ ꯑꯃꯨꯛ ꯆꯀꯅꯦ
ꯀꯤ ꯋꯥꯅꯤꯍꯦ ꯑꯗꯨꯗꯤ
ꯑꯣ ꯍꯥꯥꯥꯁ ꯐꯥꯎ ꯑꯣꯗꯝ ꯅꯅꯒꯗꯝ ꯇꯨꯨꯝ ꯔꯅꯤ ꯅꯁꯤꯔꯤ ꯑꯔꯥꯡꯁꯨ ꯐꯖꯅ ꯇꯨꯝꯗꯦꯕ
ꯍꯣꯏ
ꯑꯩꯈꯣꯏꯒꯤ ꯏꯁꯥꯅꯁꯨ ꯈꯟꯗ꯭ꯔꯗꯤ ꯌꯥꯔꯤꯅ ꯑꯩꯈꯣꯏꯁꯨ
ꯊꯕꯛ ꯆꯠꯄꯁꯨ ꯀꯩꯅꯣ ꯌꯥꯝ ꯋꯥꯕꯅꯦ ꯏꯁꯥꯁꯦ
ꯍꯥ
ꯐꯖꯅ ꯇꯨꯝꯗ꯭ꯔꯒꯅ ꯐꯖꯅ ꯇꯨꯝꯗꯕꯤꯗ ꯊꯕꯛ ꯆꯠꯄꯁꯦ ꯀꯩꯅꯣ ꯇꯧꯕꯅꯦꯕ ꯏꯁꯥꯁꯦ ꯌꯥꯝ ꯁꯣꯛꯄꯅꯦꯕ
ꯍꯣꯏ ꯑꯗꯨꯒ ꯑꯩꯈꯣꯏꯒꯤ ꯑꯗꯨꯝ ꯃꯦꯃꯣꯔꯤꯁꯨ ꯂꯣꯁ ꯑꯗꯨꯝ ꯇꯧꯋꯦꯕ ꯐ ꯇꯣꯗ꯭ꯔꯗꯤꯀꯣ
ꯃꯪꯉꯒ ꯀꯩꯅꯣ ꯒꯦꯟ ꯃꯥꯟꯕꯒꯨꯝ ꯇꯧꯕꯅꯦꯕ
ꯍꯣꯏ ꯍꯣꯏ ꯍꯧꯖꯤꯛ ꯊꯕꯛ ꯑꯃ ꯇꯧꯔꯗꯤ ꯑꯃꯔꯣꯝꯗ ꯆꯠꯂꯒ ꯃꯥꯗꯣ ꯀꯥꯎꯕ ꯀꯥꯎꯕ ꯎꯃ ꯍꯥꯏꯗꯤ ꯑꯩ ꯁꯤ ꯄꯣꯠ ꯆꯩꯩ ꯂꯧꯒꯦ ꯆꯪꯉꯒ ꯑꯗꯨꯝ ꯑꯩ ꯀꯔꯤ ꯂꯧꯗꯣꯏꯅꯣ ꯑꯗꯨꯝ ꯑꯗꯨꯝ ꯇꯧꯁ ꯁꯨꯃꯥꯏꯅ ꯇꯧꯅ
ꯑꯝ
ꯑꯗꯨꯅ ꯇꯨꯝꯒꯗꯕꯅꯦ ꯍꯥꯏꯗꯤ ꯑꯗꯨꯝ ꯍꯥꯏꯅꯩꯅ ꯃꯤ ꯃꯤ ꯃꯌꯥꯝꯅ ꯄꯨꯟ ꯄꯨꯡ ꯅꯤꯄꯥꯟ ꯃꯤꯅꯤꯃꯝ ꯄꯨꯡ ꯅꯤꯄꯥꯥꯟ ꯑꯗꯨꯝ ꯇꯣꯝꯒꯗꯕꯅꯤ ꯍꯥꯏꯅ
ꯑꯝ
ꯈꯥꯏ ꯅꯨꯃꯤꯠ ꯑꯃ ꯑꯗꯨꯒꯨꯝꯕꯗꯤ ꯀꯩꯁꯨ ꯀꯥꯏꯗꯕ ꯑꯗꯨꯝ ꯅꯨꯡꯇꯤꯇ ꯇꯧꯔꯗꯤ ꯌꯥ ꯌꯥꯔꯔꯣꯏ ꯄꯩꯁꯥ ꯑꯁ ꯐꯖꯅ ꯇꯧꯔ ꯋꯥ
ꯑꯩꯁꯨ ꯍꯟꯗꯛꯁꯦ ꯀꯩꯅꯣ ꯇꯧꯋꯦꯕ ꯐꯖꯅ ꯇꯨꯝꯗꯦꯕ ꯃꯔꯛ ꯃꯔꯛꯇ ꯅꯨꯡꯊꯤꯟꯗꯕꯨꯗꯤ ꯇꯨꯝꯃꯦ ꯑꯗꯨ ꯑꯣꯏꯔꯁꯨ ꯑꯁ ꯀꯩꯅꯣꯝ ꯇꯧꯋꯦꯕ ꯐ꯭ꯔꯦꯁ ꯌꯥꯝ ꯑꯣꯏꯗꯦꯕ
ꯎꯝ ꯋꯥ ꯀꯞ ꯂꯖꯤꯦ ꯑꯗꯨꯝ ꯇꯧꯅꯤ ꯐꯔꯤ ꯈꯦꯄꯥ ꯐꯔꯤꯡꯁꯦ
ꯑꯝ
ꯑꯩꯈꯣꯏ ꯈꯨꯟꯗꯗꯤ ꯑꯩꯁ ꯋꯥꯔ ꯀꯞ ꯂꯥꯛꯑꯗꯤ ꯑꯁꯤ ꯌꯥꯝ ꯅꯨꯡꯉꯥꯏꯔꯅꯤ ꯄꯖꯅ ꯄꯨꯜꯅꯉ
ꯎꯝ ꯃꯤ ꯃꯌꯥꯝ ꯌꯥꯝ ꯄꯨꯜꯂꯒ ꯀꯩꯅꯣ ꯇꯧꯔꯒ ꯌꯦꯡꯕꯗꯣ ꯑꯗꯨꯅ ꯅꯨꯡꯉꯥꯏꯕꯅꯤꯅꯦ
ꯍ ꯆꯥꯛꯨꯝ ꯑꯟꯖꯥꯡꯒꯨꯝꯕ ꯑꯗꯨꯝ ꯊꯣꯡꯉꯉꯣ ꯄ꯭ꯔꯣꯒꯝ ꯃꯆꯥ ꯃꯆꯥ ꯁꯤꯃꯤ ꯐꯥꯏꯜ ꯀꯠꯇ ꯁꯤꯃꯤ ꯐꯥꯏꯜ ꯐꯥꯏꯅꯦꯜꯗ ꯑꯁ ꯌꯥꯝꯅ ꯃꯤꯁ ꯇꯧꯋꯦꯔ
ꯑꯝ ꯑꯥ ꯀꯩꯅꯣꯗꯗꯤ ꯑꯗꯨꯃꯥꯏꯅ ꯇꯧꯍꯧꯔꯅꯦ ꯑꯁ ꯑꯗꯨ ꯃꯣꯏꯒꯤ ꯀꯩꯅꯣꯗꯨ ꯌꯦꯡꯉꯒ ꯀꯩꯅꯣ ꯇꯧꯑꯅꯦ
ꯑ ꯑꯁ ꯑꯩꯈꯣꯏ ꯎꯝ ꯑꯩꯈꯣꯏ ꯇꯝꯄꯥꯛ ꯇꯝꯄꯥꯛꯒ ꯆꯤꯡꯁꯦ ꯌꯥꯝ ꯈꯦꯠꯅꯔꯦ ꯌꯥꯝ ꯈꯦꯠꯅꯕꯅꯤ ꯍꯥꯏꯗꯤ